ꯍꯜꯂꯣ ꯍꯜꯂꯣ ꯑ ꯍꯜꯂꯣ ꯍꯜꯂꯣ ꯍꯜꯂꯣ ꯇꯥꯏ ꯇꯥꯢ ꯍꯥꯏ
ꯇꯨꯝꯃꯕꯣ
ꯑꯩ ꯇꯨꯝꯗ꯭ꯔꯤꯗ ꯇꯨꯝꯒꯦꯅ ꯐꯃꯨꯡꯗꯒꯤ ꯍꯧꯖꯤꯛꯇ ꯍꯧꯖꯤꯛ ꯐꯃꯨꯡ ꯐꯃꯨꯡꯃꯛꯇꯤ ꯆꯪꯉ ꯂꯩ
ꯎꯝ
ꯀꯔꯤ ꯃꯊꯦꯜ ꯆꯥꯔꯒꯦ
ꯉꯁꯤꯁꯦ ꯀꯩꯅꯣ ꯑꯣꯏꯅ ꯇꯧꯔꯦ ꯎꯝ ꯀꯥꯡꯁꯣꯏꯀꯣ ꯀꯥꯡꯁꯣꯢ ꯑ ꯑꯣꯢ ꯇꯧꯔꯦ ꯀꯥꯡꯁꯣꯢꯅ ꯅꯣꯏꯗꯤ
ꯑꯈꯣꯏꯗꯤ ꯉꯁꯤ ꯆꯥꯛ ꯊꯣꯡꯗꯕ ꯃꯥꯜꯂꯦ ꯑꯩ ꯆꯥꯛ ꯆꯥꯗꯦꯕ
ꯑꯦ ꯀꯩꯅꯣ ꯍꯧꯖꯤꯛꯐꯥꯎ ꯊꯦꯡ ꯊꯦꯡꯃꯇꯝꯗ ꯆꯥꯛ ꯆꯥꯗ꯭ꯔꯤꯁꯤꯕꯨ
ꯎꯍꯝ ꯑꯩꯗꯣ ꯆꯥꯅꯤꯡꯗꯕꯒꯤ ꯆ ꯆꯥꯗꯕ ꯃꯣꯏꯗꯨ ꯉꯁꯤꯗꯣ ꯑꯈꯣꯏꯗꯣ ꯃꯣꯃꯣꯗꯣ ꯁꯦꯝ ꯁꯦꯝꯃꯦ ꯍꯥꯏꯕ꯭ꯔꯥ ꯇꯧꯕꯅꯦ
ꯇꯧꯕꯅꯦ ꯑꯗꯨ ꯃꯣꯃꯣꯗꯣ ꯆꯥꯅꯔꯦ ꯆꯥꯛ ꯆꯥꯔꯣꯏ ꯍꯥꯏꯕ꯭ꯔꯥ ꯑꯃ ꯍꯥꯏꯕꯒꯨꯝ ꯇꯧꯅꯦ ꯑꯝ
ꯑꯩꯈꯣꯏꯅ ꯑꯁꯤꯔꯣꯝꯗ ꯗꯦꯠ ꯐꯥꯏꯚꯇ ꯀꯩꯅꯣ ꯅꯍꯥꯟ ꯀꯣꯝꯄꯤꯇꯤꯁꯟꯒꯤ ꯑꯦꯛꯖꯥꯝ ꯌꯥꯎꯕꯁꯤꯡꯗꯣ ꯐꯤꯂꯤꯇꯤ ꯐꯤꯂꯤꯁꯇꯦꯁꯟ ꯄ꯭ꯔꯣꯒ꯭ꯔꯥꯝ ꯇꯧ
ꯄ꯭ꯔꯣꯒ꯭ꯔꯥꯝ ꯇꯧꯗꯧꯕ ꯑꯣ ꯗꯤꯁꯟ ꯄꯤꯒꯗꯧꯕ ꯑꯗꯨꯒꯤ ꯗꯦꯠ ꯐꯥꯏꯐꯇ ꯑꯥ ꯍꯤꯌꯥꯡꯂꯝꯒꯤ
ꯄꯥꯛ ꯃꯣꯏꯒꯤ ꯒꯥꯔꯗꯦꯟ ꯑꯃꯗ ꯑꯗꯨꯗ ꯐꯪꯁꯟ ꯇꯧꯒꯅꯤ ꯍꯥꯏꯌꯦ ꯑꯗꯨꯒꯤ ꯀꯜꯆꯔꯦꯜꯒꯤ ꯗꯥꯟꯁꯇꯣ ꯑꯉꯥꯡ ꯑꯩꯈꯣꯏ ꯑꯉꯥꯡ ꯅꯨꯨꯄꯤ ꯈꯥ ꯇꯝꯍꯜꯂꯣ ꯍꯥꯏꯕꯗꯨꯗ ꯉꯁꯥꯏ ꯇꯝꯃꯒ ꯂꯩꯕ ꯂꯣꯏꯕꯇ ꯉꯥꯏꯔꯤ ꯑꯗꯨꯅ ꯍ ꯆꯥꯛꯁꯨ ꯆꯥꯅꯤꯡꯗ꯭ꯔꯕ
ꯎꯝ
ꯑꯗꯣ ꯍꯣꯁꯇꯦꯜ ꯂꯩꯕꯅꯤꯅ ꯉꯁꯤꯗꯤ ꯃꯈꯣꯏ ꯑꯉꯥꯡꯁꯤꯡꯒꯤꯗꯤ ꯀꯔꯤꯒꯤ ꯃꯤ ꯅ꯭ꯌꯨ ꯑꯣꯏꯕ꯭ꯔꯀꯣ ꯎꯝ ꯁꯤꯗꯤ
ꯎꯝ ꯀꯔꯤ ꯑꯃꯅꯣ ꯍꯋꯥꯏꯒ ꯀꯩꯅꯣ ꯆꯥꯔꯝꯒꯅꯤ ꯉꯥ ꯀꯧꯇ
ꯑꯣ ꯑꯗꯨ ꯉꯁꯥꯏ ꯍꯥꯏꯔꯒꯅ ꯆꯣꯊꯦ ꯍꯥꯏꯕꯗꯣ ꯑꯦ ꯀꯩꯅ ꯇꯧꯔꯝꯒꯅꯤ ꯑꯗꯨꯝ ꯑꯩ ꯀꯩꯅꯣ ꯃꯣꯔꯦꯁꯨ ꯂꯩꯔꯝꯃꯦ ꯑꯗꯨ ꯇꯦꯡꯅꯧꯄꯥꯜꯁꯨ ꯂꯩꯔꯝꯃꯦꯕ ꯑ ꯀꯃꯥꯟꯗꯧ ꯑꯣꯢꯅꯀꯣ ꯑ ꯑꯣꯏꯔꯝꯃꯦ ꯑꯩꯅ ꯌꯥꯝ ꯅꯨꯡꯁꯤꯕ ꯏꯇꯥꯎ ꯑꯃ ꯂꯩꯌꯦ ꯑꯥ ꯆꯣꯊꯦꯒꯤꯀꯣ
ꯀꯅꯥꯔꯥ
ꯖꯣꯔꯗ꯭ꯁ ꯍꯥꯢꯅꯀꯣ
ꯖꯣꯔꯁ
ꯎꯝ
ꯅꯨꯄꯤ ꯊꯤꯈꯕ꯭ꯔꯥ
ꯅꯨꯄꯤ ꯊꯤꯈ꯭ꯔꯦ ꯃꯥꯗꯤ ꯅꯨꯄꯤ ꯊꯤꯈ꯭ꯔꯦ
ꯃꯩꯇꯩ ꯅꯨꯄꯤ ꯂꯧꯕ꯭ꯔꯥ
ꯍꯥꯥ
ꯃꯩꯇꯩ ꯅꯨꯄꯤ ꯂꯧꯕ꯭ꯔꯕ
ꯑꯗꯨꯕꯨꯗꯤ ꯈꯪꯗ꯭ꯔꯦ ꯑꯩꯈꯣꯏ ꯃꯇꯝ ꯑꯥ ꯀꯩꯅꯣ ꯂꯩꯕꯅꯤꯅ ꯍꯥꯏꯇꯥꯔꯦꯗ ꯃꯤꯒꯤ ꯅꯨꯄꯤꯗꯣ ꯀꯅꯥꯒꯤ ꯅꯨꯄꯤꯅꯣ ꯍꯥꯏꯕꯗꯤ ꯑꯩꯈꯣꯏꯁꯨ ꯍꯪꯕ ꯌꯥꯗ꯭ꯔꯦꯗꯅ
ꯃꯤ ꯃꯃꯥꯏ ꯄꯥꯛꯄ꯭ꯔꯥ
ꯖꯣꯔꯠ ꯆꯨꯊꯦ ꯖꯣꯔꯠ ꯆꯨꯊꯦ ꯃꯥ ꯌꯥꯝ ꯐꯥꯎꯕ ꯅꯨꯄꯥꯅꯤꯅꯦ ꯍꯦꯍꯦ
ꯀꯔꯝꯕ ꯑꯣꯏꯖ
ꯖꯣꯔ ꯆꯣꯊꯦ ꯍꯥꯢꯅꯀꯣ ꯑꯥ ꯑꯁ ꯃꯁꯛꯁꯨ ꯌꯥꯝ ꯐꯖꯕꯅꯦꯗ ꯃꯤ ꯃꯃꯥꯢ ꯄꯥꯛꯄ꯭ꯔꯁꯧ ꯑꯩ ꯑ ꯑꯩ ꯑꯩ ꯐꯨꯇꯣ ꯎꯝ ꯇꯥꯕ꯭ꯔꯣ ꯍꯜꯂꯣ
ꯇꯥꯢ
ꯎꯝ ꯎꯝ ꯃꯥꯗꯤ ꯌꯥꯝꯅ ꯀꯩꯅꯣ ꯇꯧꯕꯅꯤꯗ ꯎꯝ ꯃꯁꯛ ꯌꯥꯝ ꯐꯖꯕꯅꯤꯗ ꯃꯥꯢꯗꯣ ꯊꯧꯕꯥꯜꯁꯨ ꯂꯩꯔꯝꯃꯦ ꯑꯗꯨꯒ ꯀꯛꯆꯤꯡ ꯍꯦꯜꯂꯝꯃꯤꯀꯣ ꯑꯉꯥꯡꯁꯨ ꯑꯉꯥꯡ ꯑꯣꯏꯕꯅꯦ ꯍꯥꯏꯗꯤ ꯑꯩꯒꯤ ꯑꯩꯒꯤ ꯃꯃꯥꯡꯒꯤ ꯕꯦꯠꯁꯦ ꯃꯣꯏꯗꯤ ꯑ ꯆꯪꯕꯅꯤꯅꯀꯣ ꯁꯤꯕꯅꯦꯕ ꯃꯥꯗꯣ ꯑꯩꯒꯤ ꯃꯤꯡ ꯍꯥꯏꯔꯁꯨ ꯑꯈꯪꯕꯗ ꯊꯤꯌꯦ ꯍꯥꯢꯕ ꯃꯇꯝꯁꯤꯗ ꯑꯗꯨꯝ ꯑꯅ ꯈꯪꯕ ꯃꯤ ꯃꯥꯜꯂꯦ ꯈꯪꯂꯝꯒꯅꯤ ꯈꯪꯉꯝꯒꯅꯤ ꯃꯥꯗꯤꯀꯣ ꯃꯅꯍꯥꯏꯏ ꯑꯩ ꯉꯁꯥꯢꯁꯨ ꯎꯝ ꯖꯣꯔꯗꯖ ꯍꯥꯢꯅꯀꯣ ꯑꯗꯨꯃꯥꯏꯅ ꯌꯥꯝꯅ ꯅꯨꯡꯁꯤꯕꯅꯦꯅ ꯍꯥꯏꯕꯗꯤ ꯃꯇꯝꯗꯨꯗ ꯈꯣꯏꯅ ꯃꯣꯔꯦꯒ ꯂꯩꯔꯒ ꯇꯦꯡꯅꯧꯄꯥꯜꯒ ꯂꯩ ꯃꯇꯝꯗꯨꯅ ꯍꯧꯖꯤꯛꯀꯤ ꯃꯇꯝꯁꯦ ꯌꯥꯝꯅꯗꯤ ꯀꯩꯅꯣ ꯍꯣꯡꯗꯤ ꯍꯣꯡꯂꯝꯒꯅꯤ ꯑꯗꯨ ꯍꯤꯟꯖꯥꯡꯗꯣ ꯋꯥꯥꯏꯕꯁꯦ ꯆꯥꯛ ꯑ ꯁꯥ ꯂꯧꯕ ꯍꯥꯏꯕ ꯍꯥꯏꯕꯁꯦ ꯀꯛꯆꯤꯡꯗ ꯑꯣꯏꯅ ꯆꯠꯀꯗꯧꯕꯅꯦꯕ ꯍꯥꯏꯕꯗꯤ ꯑꯈꯣꯏ ꯀꯃꯥꯟꯗꯣ ꯑꯣꯏꯕꯅꯤꯅꯀꯣ ꯃꯈꯥꯗꯨꯅ ꯑꯩꯈꯣꯏꯒꯤ ꯑ ꯃꯣꯅꯣꯒꯤ ꯕ꯭ꯔꯦꯛ ꯂꯩꯕꯗꯨꯅ ꯑꯗꯨꯗꯨ ꯖꯣꯔꯗꯖ ꯈꯣꯏꯁꯨ ꯂꯩꯕꯅꯦ ꯖꯣꯔꯗꯖ ꯖꯣꯔꯗꯖ ꯖꯣꯔꯁ ꯁꯦ ꯑꯈꯣꯢꯁꯦ ꯌꯥꯝꯅ ꯑꯩꯉꯣꯟꯗ ꯌꯥꯝ ꯅꯨꯡꯁꯤꯕ ꯍꯥꯏꯕ ꯇꯥꯔꯦꯗ
ꯑꯥ
ꯑꯇꯣꯞꯄꯗꯤ ꯈꯔ ꯑꯍꯟ ꯑꯣꯏꯕꯅꯤꯅꯦꯀꯣ ꯃꯥꯅꯗꯤ ꯑꯩꯈꯣꯏꯒꯤꯗꯤ ꯕꯦꯁ ꯑꯃ ꯇꯧꯗꯅ ꯇꯥꯟꯅꯤ ꯑꯗꯨꯃꯥꯏ ꯑꯁꯨꯃꯥꯏꯅ ꯃꯥꯅ ꯑꯗꯨꯃꯥꯏꯅ ꯂꯧꯁꯦ ꯈꯣꯠꯁꯦ ꯍꯥꯏꯕ ꯃꯇꯝꯗ ꯃꯥꯅ ꯑꯗꯨꯝ ꯀꯥꯛꯆꯤꯡꯒꯤ ꯍꯥꯏ ꯂꯧꯕꯤꯕꯗꯣ ꯃꯥꯁ ꯆꯣꯊꯦ ꯁꯦ ꯑꯣꯏꯕꯅꯦꯕ ꯅꯨꯡꯁꯤꯕꯤꯕꯗꯨꯗ ꯀꯥꯎꯗꯣ ꯍꯥꯏꯕ ꯇꯥꯔꯦꯅꯦ ꯅꯪꯁꯨ ꯈꯪꯂꯝꯗꯧ ꯃꯥꯜꯂꯦ ꯑꯗꯨꯝ ꯑꯩꯅ ꯈꯪꯕ ꯃꯤ ꯑꯣꯏꯔꯝꯗꯧ ꯃꯥꯂꯦ ꯅꯪ ꯁꯣꯏꯗꯅ ꯈꯪꯒꯅꯤ ꯅꯪ ꯁꯣꯏꯗꯅ ꯈꯪꯒꯅꯤ ꯁꯣꯏꯗꯅ ꯈꯪꯒꯅꯤ ꯃꯥꯒꯤ ꯅꯝꯕ꯭ꯔꯁꯨ ꯑꯩꯉꯣꯟꯗ ꯑꯗꯨꯝ ꯂꯩꯌꯦꯕ ꯎꯝ ꯑꯗꯨ ꯑꯣꯏꯔꯁꯨ ꯍꯥꯏꯕꯗꯤ ꯑꯩꯈꯣꯏꯗꯒꯤ ꯁꯤꯅꯤꯌꯔ ꯑꯣꯏꯕꯗꯤ ꯑꯗꯨꯀꯣ ꯑꯗꯨꯝ ꯑꯥ ꯑꯩꯈꯣꯏ ꯁꯋꯥꯏ ꯑꯣꯏꯔꯗꯤ ꯑꯗꯨꯝ ꯃꯇꯥꯡ ꯃꯇꯥꯡ ꯑꯗꯨꯝ ꯋꯥꯔꯤ ꯁꯥꯟꯅꯕ ꯑꯃ ꯂꯩꯌꯦꯅ ꯌꯥꯝꯅ ꯋꯥꯊꯤ ꯋꯥꯔꯦꯝꯗꯤ ꯁꯥꯟꯅꯕ ꯌꯥꯗꯦ ꯁꯤ ꯃꯇꯥꯡ ꯍꯥꯏꯕ ꯑꯃꯗꯤ ꯂꯩꯒꯤꯅꯤꯀꯣ ꯅꯣꯏꯒꯤ ꯌꯥꯝꯅ ꯐꯕꯅꯦ ꯅꯣꯏꯒꯤ ꯑꯉꯥꯡꯁꯤꯡꯒꯤꯗꯤ ꯆꯥꯛ ꯆꯥꯈ꯭ꯔꯕ꯭ꯔꯣ ꯃꯣꯏꯗꯣ ꯍꯥ ꯍꯥ ꯃꯣꯏꯗꯤ ꯉꯁꯥꯏ ꯁꯕꯦꯟ
ꯁꯕꯦꯟ ꯑꯣ ꯀꯂꯣꯛꯇ ꯆꯥꯛ ꯆꯥꯔꯦ ꯃꯣꯏꯗꯤ
ꯑꯣ ꯁꯕꯦꯟ ꯑꯣ ꯀꯂꯣꯛꯇ ꯆꯥꯔꯒ ꯃꯣꯏ ꯇꯔꯨꯛꯇꯣ ꯆꯔꯁꯇꯗꯤ ꯌꯥꯎꯗꯦ ꯍꯥꯏ ꯅꯨꯃꯤꯠꯁꯨ ꯅꯛꯁꯤꯜꯂꯛꯑꯕꯅꯤꯅꯀꯣ ꯎꯝ ꯎꯝ ꯎꯝ ꯃꯁꯤ ꯅꯍꯥꯟ ꯍꯥꯏꯔꯗꯤ ꯐꯒꯗꯧꯕ
ꯍꯥꯏꯔꯦ ꯑꯗꯨꯒ ꯑꯩꯅ ꯑꯃꯨꯛ ꯗ꯭ꯔꯦꯁꯇꯣ ꯑꯗꯣꯝꯗ ꯃꯤꯉꯣꯟꯗ ꯀꯟꯇꯦꯛ ꯑꯃꯨꯛ ꯇꯧꯔꯦ ꯗꯔꯦꯁꯇꯣ ꯊꯤꯕꯤꯔꯝꯃꯣ ꯍꯥꯏꯅ ꯑꯗꯨꯒ ꯍꯥꯏꯕꯗꯤ ꯃꯣꯏ ꯍꯥꯏꯗꯤ ꯃꯩꯇꯩ ꯃꯆꯥꯁꯨ ꯑꯣꯏꯕꯅ ꯁꯨꯝ ꯊꯦꯛꯄ ꯈꯣꯠꯄꯗꯣ ꯈꯔ ꯋꯥꯏꯑꯦꯕ ꯑꯗꯨꯒꯤ ꯉꯁꯥꯏ ꯈꯨꯗꯛꯇ ꯁꯥꯏ ꯃꯣꯏꯒꯤ ꯀꯜꯆ꯭ꯔꯦꯜ ꯒꯤ ꯑꯃꯔꯛ ꯇꯧꯍꯜꯂꯣ ꯍꯥꯏꯕꯗꯨꯗ
ꯑꯣ ꯑꯁ ꯑꯗꯨꯗꯤ ꯃꯈꯣꯏꯒꯤ ꯑꯗꯨꯒꯨꯝ ꯃꯣꯏ ꯌꯦꯡꯒꯗꯧꯗꯤ ꯅꯪ ꯅꯪꯒꯤꯗꯤ ꯑꯦꯛꯁꯇ꯭ꯔꯥ ꯋꯥꯔꯛꯅꯤꯅꯦ
ꯎꯝ ꯂꯥꯎꯅꯕꯗ ꯂꯣꯏꯔꯦ
ꯅꯪꯗꯤ ꯌꯨꯝ ꯄꯥꯜꯂꯕꯣ ꯄꯥꯟꯗ꯭ꯔꯤ ꯑꯣ ꯑꯗꯨ ꯅꯪꯗꯤ ꯑꯦꯛꯁꯇ꯭ꯔꯥ ꯋꯥꯔꯛ ꯅꯪ ꯑꯗꯨꯝ ꯂꯩꯕꯗꯨꯅ ꯐꯔꯦꯗ ꯃꯣꯍꯣꯏ ꯌꯦꯡꯕꯤꯕꯗꯣ ꯑꯍ
ꯎꯝ ꯑꯥꯁꯤꯅ ꯅꯨꯡꯉꯥꯏꯗ ꯄꯨꯟꯁꯤꯖꯦ
ꯎꯝ ꯑꯩꯖꯨ ꯀꯩꯅꯣ ꯇꯧꯕꯅꯦ ꯑꯥ ꯑꯣꯖꯥ ꯑꯣꯏꯌꯦ ꯍꯥꯏꯅꯀꯣ ꯑꯗꯨꯃꯥꯏꯅ ꯇꯧꯔꯝꯕꯅꯦ ꯑꯩꯖꯦ ꯑꯥ ꯃꯈꯣꯏꯒꯤ ꯀꯩꯅꯣ ꯖꯦꯟ ꯌꯨꯒꯤꯀꯣ ꯖꯦꯟ ꯌꯨꯒꯤ
ꯃꯣꯏꯒꯤ ꯑꯦꯛ ꯑꯦꯛꯖꯥꯝꯖꯨ ꯊꯥꯔꯝꯕꯅꯦꯕ ꯑꯩꯖꯦ ꯌꯥꯝ ꯑꯥꯝꯅ ꯄꯤ ꯑꯩꯆ ꯖꯤꯁꯦ ꯌꯥꯝꯅ ꯑꯣꯏꯅꯤꯡꯕ ꯍꯥꯏꯕ ꯇꯥꯔꯦꯗꯥ ꯑꯥ ꯄꯤ ꯑꯩꯆ ꯖꯤꯁꯦ ꯌꯥꯝꯅ ꯑꯣꯏꯅꯤꯡꯕ ꯑꯗꯨꯗꯨꯅ ꯑꯗꯨꯝ ꯈꯪꯗ꯭ꯔꯦ ꯄꯤ ꯑꯩꯆ ꯖꯤꯁꯦ ꯑꯗꯨꯒ ꯖꯦꯟ ꯌꯨꯖꯨ ꯑꯦꯛꯖꯥꯝ ꯇ꯭ꯔꯥꯏ ꯇꯧꯔꯝꯃꯦ ꯀꯩ ꯀꯩꯅꯣ ꯌꯥꯝ ꯇꯧꯔꯝꯃꯦꯕꯥ ꯑꯗꯩ ꯑꯦꯛꯖꯥꯝꯁꯨ ꯊꯣꯛꯑꯦꯕ ꯊꯣꯛꯄ ꯇꯥꯏꯃꯤꯡꯖꯤꯗ ꯁꯤꯕꯥꯏꯁꯨ ꯊꯣꯛꯄꯥ ꯑꯗꯨꯒꯤ ꯑꯣꯏꯅꯤ ꯌꯦ ꯑꯗꯨ ꯑꯣꯏꯔꯗꯤ ꯁꯤꯕꯥꯏ ꯑꯣꯏꯅ ꯆꯠꯂꯖꯦ ꯍꯥꯏꯅꯀꯣ ꯑꯗꯨꯃꯥꯏꯅ ꯗꯨꯝ ꯑꯩ ꯗꯨꯝ ꯆꯠꯄꯅꯦ ꯑꯩꯁꯤꯗꯤ ꯌꯥꯝꯅ ꯄꯦ ꯑꯩꯆ ꯖꯤꯁꯦ ꯁꯥꯔ ꯕꯤꯃꯣꯜ ꯀꯣꯏꯖꯝꯗꯣ ꯃꯥ ꯖꯦ ꯑꯦꯟ ꯎꯗ ꯇꯧꯔꯝꯕꯗꯣ ꯑꯗꯨ ꯃꯇꯝꯗꯨꯗ ꯑꯩꯈꯣꯏꯖꯨ ꯑꯗꯨꯝ ꯈꯪꯉꯦꯕꯥ ꯑꯗꯣ ꯑꯁ ꯃꯥ ꯏꯪꯂꯤꯁꯀꯤ ꯀꯩꯅꯣ ꯇꯧꯋꯦ ꯍꯥꯏꯅꯀꯣ ꯑꯩꯖꯨ ꯏꯪꯂꯤꯁꯖꯨ ꯑꯥ ꯀꯩꯅꯣ ꯑꯣꯏꯔꯝꯕꯅꯦꯕ ꯏꯪꯂꯤ ꯑꯣꯟꯅꯔꯁ ꯑꯣꯏꯅꯀꯣ ꯑꯥ ꯗꯤ ꯐꯔꯦ ꯍꯥꯏꯅ ꯁꯤꯕꯥꯏꯒꯤꯁꯨ ꯗꯨꯝ ꯇ꯭ꯔꯥꯏ ꯇꯧꯔꯝꯗꯖꯨ ꯚꯥꯏ ꯊꯣꯔꯛꯄ ꯃꯇꯝꯗꯀꯣ ꯑꯥ ꯍꯣꯏꯅ ꯑꯗꯨꯃꯥꯏꯅ ꯇꯧꯔꯝꯕ ꯍꯥꯏꯕꯇꯥꯔꯦꯗ ꯌꯥꯝ ꯅꯨꯡꯖꯤꯌꯦ ꯑꯗꯨꯒꯤ ꯑꯁ ꯑꯉꯥꯡꯁꯤꯡꯁꯦꯀꯣ ꯌꯥꯝꯅ ꯀꯩꯅꯣ ꯇꯧꯕ ꯑꯣꯏꯔꯗꯤ ꯍꯣ ꯎꯝ
ꯅꯪꯗꯤ ꯄꯨꯡ ꯀꯌꯥꯗ ꯇꯨꯝꯒꯦ
ꯑꯦ ꯁꯨꯇꯤ ꯑꯣꯏꯕꯅꯤꯅ ꯉꯁꯤꯁꯦ ꯑꯥ ꯕꯣꯜꯁꯨ ꯂꯩꯅꯤꯅꯀꯣ ꯕꯣꯜ ꯇꯪ ꯌꯦꯡꯕ ꯇꯥꯔꯦ ꯉꯁꯤꯗꯤ ꯊꯦꯡꯅ ꯇꯣꯝꯃꯕꯅꯤꯗꯥ ꯍꯥ
ꯉꯁꯤ ꯀꯅꯥ ꯀꯅꯥ ꯁꯥꯟꯅꯕꯅꯣꯕꯥ
ꯉꯁꯤꯖꯦ ꯀꯩꯅꯣ ꯑꯣꯏꯅꯦꯍꯦ ꯅꯣꯔꯋꯦꯒ ꯀꯦꯅꯣꯅꯤꯅꯦ ꯐ꯭ꯔꯥꯟꯁꯅꯤꯅꯦ
ꯑꯣ ꯍꯣ ꯄꯨꯡ ꯀꯌꯥꯗꯅꯣ
ꯇꯨꯋꯦꯜꯞ ꯊꯥꯔꯇꯤ ꯇꯨꯋꯦꯜꯞ ꯊꯥꯔꯇꯤꯗ ꯑꯣꯏꯌꯦ ꯇꯨꯋꯦꯜꯞ ꯊꯥꯔꯇꯤ ꯅꯪ ꯌꯦꯡꯉꯔꯣꯏꯗ꯭ꯔꯣ
ꯈꯪꯗꯦꯅꯦ ꯍ ꯍ ꯍꯌꯦꯡ ꯍꯧꯒꯠꯄ ꯉꯝꯒꯦꯔꯥꯖꯤꯅꯦ
ꯑꯍ ꯍ ꯑꯍꯨꯝ ꯅꯣꯏ ꯇꯥꯏꯃꯤꯡꯁꯤꯗꯤ ꯈꯔꯗꯤ ꯐꯔꯛ ꯇꯥꯏꯍꯦ
ꯐꯥꯏꯚꯐꯨꯜꯕꯣ ꯐꯥꯏꯚꯐꯥꯎꯇ ꯐꯥꯏꯚꯇ ꯍꯧꯒꯠꯀꯅꯤ ꯐꯥꯏꯚꯇ ꯍꯧꯒꯠꯄꯒꯤ ꯑꯉꯥꯡꯁꯤꯡ
ꯑꯉꯥꯡꯁꯤꯡ ꯍꯧꯒꯠꯂꯦ ꯍꯥꯏꯕꯩ ꯋꯥꯅꯦ ꯑꯣꯖꯥꯈꯣꯏꯗꯤ ꯍꯧꯒꯠꯇꯕ
ꯑꯗꯩ ꯀ꯭ꯂꯥꯁ ꯀ꯭ꯂꯥꯁꯖꯨ ꯁꯤꯛꯁ ꯐꯣꯔꯇꯤ ꯐꯥꯏꯚ ꯇꯩ ꯀ꯭ꯂꯥꯁ ꯍꯥꯎꯕꯅꯦꯕ ꯑꯗꯨꯅ ꯁꯤꯛꯁ ꯐꯣꯔ
ꯁꯤꯛꯁ ꯐꯣꯔꯇꯤ ꯐꯥꯏꯚ ꯇꯔꯝꯗꯥꯏꯗꯨꯗ ꯁꯤꯛꯁ ꯊꯥꯔꯇꯤ ꯑꯗꯨꯃꯥꯏ ꯍꯧꯒꯠꯇꯣꯏꯅꯦꯕ ꯎꯝ ꯑꯦ ꯗꯤ ꯍꯥꯟꯅ ꯍꯧꯒꯠꯄ ꯇꯥꯕꯅꯦ ꯍꯦ
ꯑꯥꯗꯨꯅꯦ
ꯑꯁ ꯗꯣ ꯍꯥꯏꯔꯒꯅꯥ ꯀꯅꯣ ꯑꯝ ꯑꯥ ꯅꯪꯒꯤꯗꯨꯗꯤ ꯍꯧꯖꯤꯛꯀꯤꯗꯨꯗꯤ ꯑꯥ ꯄꯨꯡ ꯁꯤꯛꯁ ꯑꯗꯨꯋꯥꯥꯏꯗ꯭ꯔꯥ ꯅꯪ ꯅꯪ ꯍꯧꯒꯠꯕꯗꯣ
ꯍꯥꯥ
ꯅꯠꯇꯦ ꯅꯪ ꯅꯪꯒꯤ ꯇꯥꯏꯃꯤꯡꯗꯣꯪ ꯅꯪꯒꯤ ꯇꯥꯏꯃꯤꯡꯗꯣ
ꯐꯥꯏꯚ ꯇ ꯍꯧꯒꯦ
ꯎ ꯈ꯭ꯋꯥꯏ ꯊꯋꯥꯠꯂꯒ ꯑꯗꯨꯃꯥꯏꯅ ꯇꯧꯕꯗꯨꯗ
ꯐꯥꯏꯠꯇ ꯍꯧꯒꯦ ꯑꯗꯨꯒ ꯁꯤꯛꯁ ꯐꯣꯔꯇꯤ ꯐꯥꯏꯚꯇ ꯀ꯭ꯂꯥꯁ ꯆꯪꯉꯅꯤ
ꯉꯁꯥꯏ ꯅꯪꯅ ꯍꯥꯏꯕꯗꯣ ꯍꯧꯖꯤꯛꯀꯤ ꯀꯩꯅꯣꯒ ꯁꯥꯏꯅꯤꯛ ꯀꯩꯅꯣꯒ ꯌꯦꯖꯦꯟꯕꯤꯒꯤꯗꯣ
ꯑꯥ
ꯃꯣꯏꯗꯤꯗꯤ ꯃꯈꯣꯏꯒ ꯀꯩꯅꯣ ꯇꯧꯕꯗꯨꯗꯤ ꯌꯥꯝꯅ ꯀꯩꯅꯣ ꯀꯔꯤ ꯍꯥꯏꯁꯤꯔꯥ
ꯐꯖꯅ ꯌꯦꯡꯗꯕꯗꯤ ꯌꯥꯗꯕ ꯑꯃ ꯂꯩꯌꯦꯕ ꯍꯥꯏꯕꯗꯤ ꯑꯩꯈꯣꯏꯒꯤ ꯑꯩꯒ ꯍꯧꯖꯤꯛꯀꯤ ꯑꯩ ꯑꯩꯒ ꯁꯨꯄꯥ ꯆꯠꯃꯤꯟꯅꯕ ꯑꯗꯣ ꯃꯥꯒꯤ ꯃꯥꯒꯤ ꯃꯆꯥꯅꯨꯄꯤ ꯅꯨꯄꯤꯒꯤꯅꯤꯀꯣ ꯁꯩꯔꯛꯇꯀꯣ ꯁꯩꯔꯛꯇ ꯑꯗꯨꯝ ꯆꯜꯂꯦꯕ
ꯑꯥ
ꯑꯗ ꯁꯅꯤ ꯆꯟꯕ ꯍꯥꯏꯕꯁꯤꯗꯤ ꯈꯪꯗꯦ ꯅꯣꯏꯒꯤ ꯑ ꯁꯣꯝꯗ ꯂꯩꯕꯗꯤ ꯈꯪꯗ꯭ꯔꯦ ꯑꯗꯣ ꯍꯧꯖꯤꯛꯀꯤ ꯀꯩꯅꯣ ꯄꯥꯡꯒꯩꯒꯤ ꯔꯣꯝ ꯂꯩꯕꯗꯣ
ꯑꯥ ꯑꯥ
ꯑꯗꯨꯗ ꯃꯥ ꯃꯥꯒꯤ ꯃꯆꯥꯅꯨꯄꯤꯗꯣ